ꯑꯣꯏ ꯇꯥꯔꯦ
ꯑꯣ
ꯉꯁ꯭ꯥꯏꯒꯤꯗꯣ ꯃꯤꯅꯦꯠ ꯁꯨꯕ꯭ꯔꯣ
ꯑ ꯁꯣꯋꯦ
ꯌꯥꯝ ꯊꯨꯌꯦꯅꯦ ꯉꯁꯥꯏꯒꯤꯗꯣ
ꯀꯔꯦ ꯑꯣ ꯑꯗꯨꯝ ꯋꯥꯔꯤ ꯅꯨꯡꯉꯥꯏꯔꯦ ꯋꯥꯔꯤ ꯑꯗꯨꯝ ꯅꯨꯡꯉꯥꯏꯔꯗꯤ ꯊꯨꯕꯅꯦ
ꯃꯇꯝꯗꯣ ꯈꯪꯍꯧꯗꯦꯕ ꯉꯁꯥꯏꯒꯤꯗꯤ
ꯍꯣꯏ ꯑ ꯋꯥꯠꯂꯤꯗ ꯅꯪ ꯁꯤꯒꯤ ꯆꯍꯤꯒꯤ ꯑꯦꯁ ꯑꯦꯁ ꯁꯤꯒꯤ ꯑ ꯇꯥꯎꯋꯦꯀꯣ
ꯎꯝ ꯇꯧꯋꯦ ꯍꯣꯏ
ꯎꯝ ꯊꯣꯛꯀꯅꯤꯗ ꯑꯦꯛꯖꯥꯝꯁꯨ ꯅꯥꯛꯑꯦꯅꯥ ꯂꯥꯏꯔꯤꯛ ꯀꯟꯅ ꯄꯥꯔꯝꯒꯅꯤ
ꯑꯩꯁꯤꯗꯤ ꯍꯌꯦꯡ ꯍꯌꯦꯡꯗꯣ ꯍꯌꯦꯡꯗꯤ ꯂꯥꯏꯕ꯭ꯔꯦꯔꯤ ꯑꯣꯏꯅ ꯍꯌꯦꯡꯗꯣ ꯍꯥꯡꯒꯦ ꯑꯗꯨ ꯂꯥꯏꯕ꯭ꯔꯦꯔꯤꯗꯣ ꯂꯥꯏꯕ꯭ꯔꯦꯔꯤ ꯍꯌꯦꯡꯗꯒꯤꯗꯤ ꯂꯥꯏꯕ꯭ꯔꯦꯔꯤꯗ ꯔꯤꯒꯨꯂꯔ ꯑꯣꯏꯅ ꯄꯗꯧ ꯃꯥꯜꯂꯦ ꯍꯌꯦꯡ ꯍꯌꯦꯡ ꯑꯗꯨꯗꯤ ꯍꯟꯆꯤꯗꯒꯤꯗꯤ ꯍꯥꯎꯗꯧ ꯃꯥꯜꯂꯦ
ꯑ ꯑꯥ
ꯂꯩꯔꯦ ꯐꯖꯅ ꯄꯥꯗꯕ ꯀꯨꯏꯕꯥꯗꯤ ꯀꯨꯏꯔꯦꯕꯀꯣ
ꯑꯣꯏ ꯀꯨꯏꯔꯦ ꯑꯗꯤ ꯋꯥꯔꯜ ꯀꯞ ꯍꯦꯛ ꯍꯥꯎꯔꯛꯄ ꯀꯥꯟꯗꯒꯤ ꯄꯥꯕ ꯐꯪꯗ꯭ꯔꯦ
ꯎꯝ ꯀꯨꯏꯔꯦ ꯑꯩꯈꯣꯏ ꯈꯔ ꯔꯤꯚꯖꯥꯏꯟ ꯇꯧꯔꯗꯤ ꯌꯥꯗꯕ ꯑꯗꯨꯝ ꯌꯥꯗꯕ ꯃꯟꯂꯦ ꯍꯟꯗꯛꯇꯤ
ꯍ ꯍꯣꯏ
ꯑꯩ ꯅꯍꯥꯟ ꯑꯩ ꯅꯍꯥꯟ ꯂꯥꯁ ꯏꯔ ꯁꯤꯖꯦꯜ ꯊꯥꯕꯗꯣ ꯑꯩꯒꯤ ꯑꯥꯏꯀꯥꯔ ꯑꯣꯐ ꯌꯧꯗꯕ ꯁꯚꯦꯟ ꯃꯥꯔꯛ ꯃꯨꯛ ꯋꯥꯠꯂꯩꯕꯀꯣ ꯑꯗꯨ ꯀꯥꯟꯗꯤ ꯑꯩ ꯄ꯭ꯔꯤꯄꯔ ꯑꯗꯨ ꯀꯅꯗꯤ ꯄ꯭ꯔꯤꯄꯦꯔꯦꯁꯟ ꯇꯧꯗꯦꯕ ꯑ ꯑꯗꯨꯒꯤ ꯑꯦꯛꯖꯥꯝꯒꯤ
ꯑꯣ ꯑꯣ ꯍꯧꯖꯤꯛꯇꯤ ꯑꯗꯨꯝꯗꯤ ꯑ ꯈꯔ ꯂꯥꯏꯔꯤꯛ ꯄꯥꯕꯅꯤꯅ ꯍꯣꯞꯀ ꯂꯥꯏꯔꯣ
ꯍꯧꯖꯤꯛꯗꯤ ꯍ‌ꯣꯞ ꯂꯩꯌ‌ꯦ ꯍꯧꯖꯤꯛꯇꯤ ꯀꯔꯥꯟꯇꯤꯁꯨ ꯂꯩꯌ‌ꯦ
ꯎꯝ ꯑ
ꯈꯔ ꯄꯥꯔꯗꯤ ꯌꯥꯗꯧ ꯃꯥꯜꯂ‌ꯦ ꯍꯟꯗꯛꯇꯤ
ꯍꯣꯏ ꯍꯧꯖꯤꯛꯀꯥꯟꯗꯤ ꯅꯪ ꯌꯥꯝ ꯈꯔ ꯄꯥꯕ ꯃꯥꯜꯂ ꯑꯗꯨ ꯊꯣꯛꯀꯅꯤꯗ
ꯑꯗ ꯑꯩꯗꯣ ꯁꯤꯗ ꯂꯩꯗ꯭ꯔꯤꯉꯩꯗ ꯑꯩ ꯍꯣꯁꯇꯦꯜꯗ ꯂꯩꯌꯦꯕꯀꯣ
ꯍꯣꯏ
ꯑꯣ ꯍꯣꯠꯦꯗ ꯋꯥꯟ ꯌꯔ ꯖꯨꯂꯥꯏ ꯂꯥꯁ ꯌꯔ ꯖꯨꯂꯥꯏꯗ ꯂꯩꯕ ꯍꯧꯒꯅꯤ ꯑꯗꯨꯗꯒꯤ ꯃꯦꯗ ꯊꯣꯛ
ꯍ‌ꯣꯏ ꯍ‌ꯣꯏ
ꯋꯥꯟ ꯏꯌꯔ ꯅꯏꯟ ꯃꯟꯊꯁ ꯏꯟ ꯃꯟꯁ ꯑꯦꯂꯚꯦꯟ ꯃꯟꯁ ꯑꯦꯂ‌ꯦꯕꯦꯟ ꯅꯥꯏꯟ ꯃꯟꯁ ꯀꯨꯝ ꯅꯥꯏꯟ ꯃꯟꯁ ꯅꯥꯏ ꯃꯁ ꯀꯨꯝꯕꯩꯗꯤ ꯂꯩ ꯃꯥꯜꯂꯦ ꯍꯣꯁꯇꯦꯜꯗꯀꯣ
ꯑꯝ
ꯑꯗꯨ ꯀꯟꯅꯗꯤ ꯑꯗꯨ ꯍꯣꯁꯇꯦꯜꯗ ꯂꯩꯕ ꯀꯥꯟꯟꯅꯗꯤ ꯐꯖꯅ ꯄꯥꯕꯗꯤ ꯄꯥꯏꯕ ꯑꯗꯨ ꯍꯣꯁꯇꯦꯜꯗ ꯍꯦꯠ ꯊꯣꯔꯒ ꯃꯦ ꯃꯦꯗꯒꯤ ꯊꯣꯛꯄꯅꯦꯕꯀꯣ
ꯍꯣꯏ
ꯑꯗꯨ ꯊꯣꯛꯂꯒ ꯌꯨꯝꯗꯁꯨ ꯂꯥꯏꯕ꯭ꯔꯦꯔꯤ ꯑꯃ ꯃꯥꯗꯤ ꯆꯠꯂꯦ ꯑꯗ ꯐꯖꯅ ꯄꯥ ꯄꯥꯗꯦ ꯃꯦꯗꯒꯤ ꯃꯦꯗꯒꯤ ꯍꯧꯔꯦ ꯐꯖꯅ ꯄꯥꯗꯕ
ꯑꯣ ꯍꯣꯏ
ꯑꯃꯨꯛ ꯑꯃꯨꯛ ꯑꯃꯨꯛ ꯂꯥꯛꯑꯕ ꯇꯥꯔꯦ ꯑꯩꯒꯤ ꯊꯕꯜꯗ
ꯍ‌ꯣꯏ ꯍꯣꯏ ꯊꯕꯛ ꯑꯗꯨꯝ ꯊꯕꯛ ꯍ‌ꯣꯏ ꯑꯗꯨꯝ ꯀꯔꯤ ꯍꯥꯏꯁꯤꯔ ꯐꯥꯎꯒꯅꯤꯗ ꯀꯩꯝꯇ ꯋꯥꯒꯅꯨ
ꯅ‌ꯣꯏꯗꯤ ꯅꯨꯄꯥꯒꯤꯗꯤ ꯂꯥꯏꯔꯤꯛ ꯄꯥꯔꯗꯤ ꯍꯥꯏꯕꯅꯦ ꯅꯨꯄꯤꯅ ꯑꯗꯨꯝ ꯄꯥꯔꯁꯨ ꯀꯔꯤ ꯍꯥꯏꯁꯤꯔ ꯅꯨꯄꯤꯗꯤ ꯍꯣꯠꯅꯕꯒꯤꯅꯤꯁꯤ ꯑꯥ ꯌꯥꯝꯃꯗꯤ ꯗꯨ ꯅꯨꯄꯥꯁꯤꯡꯅ ꯍꯩꯔꯁꯨ ꯍꯣꯠꯅꯅꯤꯡꯗꯕ
ꯆꯞ ꯃꯥꯟꯅꯩꯗ
ꯁꯨꯃꯥꯏꯅ ꯇꯥꯎꯋꯦꯗ
ꯑꯩꯒꯤ ꯋꯥꯈꯟꯗꯗꯤꯀꯣ
ꯍ‌ꯣꯏ
ꯁꯨꯃꯥꯏꯅ ꯍꯥꯏꯌꯦ ꯅꯨꯄꯤꯅ ꯂꯥꯏꯔꯤꯛ ꯍꯥꯏꯕ ꯍꯥꯏꯗꯤ ꯅꯨ ꯅꯨꯄꯥ ꯃꯉꯥꯒ ꯅꯨꯄꯤ ꯅꯨ ꯄꯥ ꯃꯉꯥꯒ ꯅꯨꯄꯤ ꯑꯃ ꯂꯥꯏꯔꯤꯛ ꯍꯦꯟꯕꯗꯣ ꯚꯦꯂꯨꯗꯣ ꯑꯗꯨꯝ ꯃꯥꯟꯅ ꯑꯗꯨ ꯚꯦꯂꯨꯗꯣ ꯑꯗꯨꯝ ꯃꯥꯟꯅ ꯅꯣꯏꯗꯤ
ꯍ‌ꯣꯏ
ꯅꯨꯄꯤꯗꯤ ꯍꯥꯏꯕ ꯍꯥꯏ ꯍꯥꯏꯕ ꯍꯥꯏ ꯌꯥꯝ ꯍꯥꯏꯕꯀꯣ ꯃꯣꯏꯗꯤ
ꯍꯣꯏ ꯍꯣꯏ ꯑꯗꯨꯒ ꯅꯨꯄꯤꯗꯤ ꯌꯥꯝ ꯍꯣꯠꯅꯥꯕꯒꯤꯀꯣ ꯑꯗꯨꯅꯦ ꯄꯥꯔꯁꯟ ꯌꯥꯝꯃꯗꯤꯀꯣ ꯅꯨꯄꯤꯗꯤ ꯍꯣꯠꯅꯕꯒꯤ ꯃꯇꯨꯡ ꯆꯠꯂꯦ ꯅꯨꯄꯥꯁꯤꯡꯅ ꯀꯔꯤ ꯍꯥꯏꯁꯤꯔꯦ ꯏꯟꯇꯦꯂꯤꯖꯦꯟꯗꯤ ꯋꯥꯡꯉꯦ ꯑꯗꯨ ꯑꯣꯏꯔꯁꯨ ꯂꯥꯏꯔꯤꯛ ꯄꯥ ꯇꯦ ꯃꯁꯥꯒꯤ ꯈꯪꯗꯦ ꯅꯨꯄꯤꯗꯤ ꯁꯨꯃꯥꯏꯅꯗꯤ ꯇꯧꯗ‍ꯦ ꯃꯁꯥ ꯈꯥꯡ ꯀꯔꯤꯍꯥꯏꯁꯤꯔ ꯑꯗꯨꯝ ꯄꯥꯏꯌ‌ꯦ ꯑꯗꯨꯒꯤ
ꯎꯝ ꯃꯣꯏꯗꯤ ꯍꯥꯔꯠ ꯋꯥꯗꯤ ꯋꯥꯡꯉ‌ꯦ ꯫
ꯍꯣꯏ
ꯃꯣꯏꯁꯦ ꯍꯥꯔꯠ ꯋꯥꯗꯤ ꯅꯨꯄꯥꯒ ꯍꯦꯜꯂꯦꯕꯀꯣ
ꯍꯣꯏ ꯍꯣꯏ
ꯎꯝ ꯃꯣꯏꯅ ꯁꯛꯁꯦꯁ ꯑꯣꯏꯕꯗꯣ ꯍꯥꯔꯠ ꯋꯥꯥꯛ ꯈꯗꯅꯦꯕ
ꯍꯣꯏ ꯍꯣꯏ ꯅꯨ ꯅꯨꯄꯤꯗꯤ ꯀꯔꯤꯍꯥꯏꯁꯤꯔ ꯑꯗꯨꯝ ꯍꯣꯠꯅꯅꯤꯡꯕ ꯑꯗꯨꯝ ꯌꯥꯝ ꯂꯩꯌꯦꯕ ꯫
ꯑꯥ ꯇꯨ ꯊꯥꯎꯖꯟ ꯇ꯭ꯋꯦꯟꯇꯤ ꯐꯣꯔ ꯇꯨ ꯊꯥꯎꯖꯟ ꯇ꯭ꯋꯦꯟꯇꯤ ꯐꯥꯏꯚ ꯃꯥꯂꯦ ꯎꯨꯝ
ꯑꯥ
ꯇ꯭ꯋꯦꯟꯇꯤ ꯐꯣꯔꯅꯦ ꯑꯗꯨꯗ ꯌꯨ ꯄꯤ ꯑꯦꯁ ꯁꯤ ꯔꯦꯡ ꯅꯝꯕꯔ ꯋꯥꯟ ꯂꯥꯛꯄꯗꯣ ꯅꯨꯄꯤꯅꯦꯕꯀꯣ ꯫
ꯍꯣꯏ ꯍꯣꯏ ꯍꯣꯏ
ꯈꯥꯡꯕ꯭ꯔꯣ ꯑꯗꯨ ꯃꯥꯒꯤ ꯃꯥꯒꯤ ꯃꯤꯡꯗꯣ ꯗꯨꯕꯦ ꯍꯥꯏꯕ꯭ꯔꯥ ꯑꯗꯨꯃꯥꯏꯅ ꯍꯥꯏꯕꯅ‌ꯦ ꯑꯃꯔꯥ
ꯑꯣ ꯍꯣꯏ
ꯑꯗ‌ꯨ ꯅꯨꯄꯤ ꯈꯪꯕ꯭ꯔꯣ?
ꯔ‌ꯦꯡ ꯋꯥꯟ ꯍꯣꯏ ꯈꯪꯉꯦ ꯈꯪꯉꯦ ꯫
ꯎꯨꯝ ꯃꯣꯏ ꯇꯨ ꯊꯥꯎꯖꯟ ꯇ꯭ꯋꯦꯟꯇꯤ ꯐꯣꯔꯗ ꯃꯥꯜꯂꯦ ꯑꯗꯨ ꯑꯗꯣ ꯇ꯭ꯋꯦꯟꯇꯤ ꯐꯣꯔꯔꯥ ꯇ꯭ꯋꯦꯟꯇꯤ ꯐꯥꯏꯚꯂ
ꯇꯦ
ꯇꯧꯔꯦ
ꯑꯣ ꯅꯨꯞ ꯄꯤꯅ ꯅꯨꯄꯤꯅ ꯄꯥꯔꯁꯟꯜꯂꯤ ꯌꯥꯝꯃꯤꯗ ꯀꯔꯤ ꯍꯥꯏꯁ꯭ꯔꯦꯔ ꯀꯣ ꯑꯁꯤꯒꯨꯝꯕ ꯍꯥ ꯄꯣꯂꯤꯇꯤꯛꯁꯇ ꯌꯦꯡꯉꯁꯨ ꯅꯨꯄꯤꯅ ꯍꯧꯖꯤꯛꯀꯥꯟꯗꯤ ꯈꯔ ꯋꯥꯡꯈ꯭ꯔꯦ ꯑꯗꯨꯒ ꯔꯦꯁꯦ ꯏꯖꯨꯀꯦꯁꯟꯒꯤ ꯍꯥꯏꯔꯀꯥꯟꯗꯗꯤ ꯅꯨꯄꯤꯅ ꯍꯧꯖꯤꯛꯇꯤ ꯈꯔ ꯋꯥꯡꯉꯤꯗꯅ ꯑꯗꯨꯗ ꯑꯗꯨꯝ ꯍꯣꯠ ꯅꯥꯕꯁꯨ ꯅꯥꯏꯌꯦ ꯍꯥꯏꯁꯨ ꯍꯥꯏꯈ꯭ꯔꯦ ꯁꯨꯃꯥꯏꯅ ꯇꯥꯎꯋꯦ
ꯃꯥꯅꯦ ꯃꯥꯅꯦ ꯅꯨ
ꯑꯗꯨꯒ ꯀꯣꯝꯄꯤꯇꯤꯇꯤꯚ ꯑꯦꯛꯖꯥꯝꯗꯁꯨ ꯀꯔꯤ ꯍꯥꯏꯁꯔ ꯌꯨ ꯄꯤ ꯑꯦꯁ ꯁꯤꯒꯨꯝꯕꯗꯁꯨ ꯌꯦꯡꯕ ꯀꯥꯟꯗ ꯅꯨꯄꯤꯁꯦ ꯄꯥꯔꯁꯦꯟꯒ ꯌꯥꯝ ꯋꯥꯡ ꯈ꯭ꯔꯦꯕ ꯑꯩꯗꯤ ꯍꯔꯥꯎꯋꯦꯗꯨ ꯎꯔꯒ ꯏꯟꯗꯤꯌꯥꯁꯦ ꯁꯨꯃꯥꯏꯅ ꯇꯥꯎꯗ꯭ꯔꯗꯤ ꯌꯥꯔꯔꯣꯏ ꯅꯨꯄꯤꯅ ꯄꯥꯔꯁꯟ ꯁꯨꯃꯥꯏꯅ ꯁꯨꯃꯥꯏꯅ ꯌꯦꯡ ꯀꯔꯤ ꯍꯥꯏꯁꯤꯔꯥ ꯁꯨꯃꯥꯏꯅ ꯋꯥ ꯑꯥ ꯋꯥꯡꯈꯥꯠꯇ꯭ꯔꯗꯤꯀꯣ ꯁꯤꯒꯨꯝꯕ ꯄꯥꯔꯁꯦꯟꯗ ꯑꯗꯨꯅ ꯁꯨꯃꯥꯏꯅ ꯇꯥꯎꯗ꯭ꯔꯗꯤ ꯌꯥꯔꯦꯕ ꯅꯨꯄꯤꯕꯨ ꯎꯁꯤꯠꯇꯕ ꯁꯨꯃꯥꯏꯅ ꯑꯗꯨꯝ ꯇꯧꯋꯦ ꯑꯗꯨꯒꯤ ꯁꯨꯃꯥꯏꯅ ꯇꯥꯎꯗ꯭ꯔꯗꯤ ꯌꯥꯔꯔꯣꯏ ꯅꯨꯄꯤꯅ ꯄꯥꯔꯁꯦꯟ ꯌꯥꯝꯗ꯭ꯔꯗꯤ ꯅꯨꯄꯥꯁꯤꯡꯅ ꯀꯔꯤꯍꯥꯏꯁꯤꯔꯥ ꯅꯨꯄꯤꯕꯨ ꯃꯤꯅꯦꯅ ꯂꯥꯎꯗꯕ ꯃꯤ ꯌꯥꯝ ꯂꯥꯛꯑꯦꯗꯅ ꯍꯧꯖꯤꯛꯐꯥꯎ ꯑꯗꯨꯒꯤ ꯁꯨꯃꯥꯏꯅ ꯋꯥꯡꯕ ꯎꯔꯀꯥꯟꯗ ꯑꯩꯗꯤ ꯌꯥꯝ ꯍꯔꯥꯎꯋꯦ
ꯎꯝ
ꯅꯣꯏꯁꯨ ꯀꯃꯥꯏꯅ ꯈꯂꯦ ꯅꯪꯒꯤ ꯑꯥꯏꯗꯤꯌꯥꯗꯣ ꯁꯌꯔ ꯇꯧꯕꯤꯌꯨꯅꯦ
ꯑꯩꯒꯤ ꯋꯥꯈꯜꯗꯗꯤ ꯍꯧꯖꯤꯛ ꯐꯥꯎ ꯑꯩꯈꯣꯏꯒꯤ ꯏꯁꯇꯦꯠꯇ ꯍꯥꯏꯕ ꯇꯥꯔꯦ ꯑꯩꯈꯣꯏꯒꯤ ꯑꯩꯈꯣꯏꯒꯤ ꯑꯩꯈꯣꯏꯅ ꯂꯩꯕ ꯂꯤꯕꯤꯡ ꯏꯁꯇꯦꯟꯗꯔꯗꯤ ꯎꯝ ꯅꯨꯄꯥꯅ ꯑꯗꯨꯝ ꯗꯣꯃꯤꯅꯦꯠ ꯇꯧꯔꯒ ꯂꯩ ꯍꯥꯏꯕꯗꯤ ꯐꯥꯔꯁ ꯄ꯭ꯔꯤꯐꯔꯦꯟꯁꯇꯣ ꯅꯨꯄꯥꯗ ꯑꯗꯨꯝ ꯄꯤꯔꯒ ꯂꯩꯕ ꯍꯧꯖꯤꯛꯐꯥꯎꯀꯣ ꯑꯩꯈꯣꯏ ꯁꯤ ꯑꯁꯤ ꯑꯩꯈꯣꯏꯒꯤ ꯀꯟꯇ꯭ꯔꯤ ꯍꯥꯏꯕ ꯇꯥꯔꯦ ꯅꯣꯔꯠ ꯀꯨꯝꯕ ꯁꯥꯎꯠꯀꯨꯝꯕꯗꯗꯤ ꯑꯗꯨꯒꯨꯝꯕ ꯗꯤꯐ꯭ꯔꯦꯟꯁꯦꯁꯟ ꯇꯧꯕꯗꯣ ꯌꯥꯝꯗꯦꯕꯀꯣ
ꯍꯣꯏ
ꯑꯗꯨꯕꯨ ꯑꯁꯤ ꯑꯩꯈꯣꯏ ꯏꯁꯇꯦꯠꯇꯗꯤ ꯑꯗꯨꯒꯨꯝꯕ ꯌꯥꯝ ꯌꯥꯝ ꯇꯧꯋꯦꯕ ꯅꯨ ꯅꯨꯄꯤ ꯍꯥꯏꯔꯗꯤ ꯄꯨꯔꯥ ꯑꯥ
ꯐꯥꯖꯅ ꯈꯟꯕꯤꯗꯕ ꯃꯣꯏꯗꯤ ꯑꯗꯨ ꯇꯧꯅꯤ ꯑꯗꯥ ꯇꯧꯅꯤ ꯍꯥꯏꯕꯀꯣ
ꯍꯣꯏ
ꯑꯗꯨꯒꯨꯝꯕ ꯋꯥꯈꯜꯗꯣ ꯂꯩ ꯑꯗꯨꯝ ꯂꯩ ꯌꯥꯝ ꯂꯩꯌꯦꯕ ꯍꯧꯖꯤꯛꯐꯥꯎ
ꯍꯣꯏ ꯍꯣꯏ
ꯑꯥꯏ ꯀꯣꯆꯤꯡ ꯑꯃ ꯑꯅꯤ ꯑꯍꯨꯝꯒꯨꯝꯕ ꯌꯧꯕꯗꯣ ꯅꯨꯄꯤ ꯌꯥꯝꯗꯦꯕ ꯅꯨꯄꯤꯗꯣ ꯍꯟꯗ꯭ꯔꯦꯠ ꯄꯥꯔꯁꯦꯟꯗꯒꯤ ꯑꯣꯡꯂꯤ ꯐꯥꯏꯚ ꯄꯥꯔꯁꯦꯟ ꯐꯥꯎ ꯅꯨꯄꯤꯗꯣ ꯌꯥꯝꯗꯦꯕ
ꯍꯣꯏ
ꯑꯗꯨꯅ ꯍꯥꯏꯅꯤꯡꯕꯗꯤ ꯃꯣꯏꯁꯦ ꯅꯨꯄꯤꯕꯨꯗꯣ ꯏꯝꯄꯣꯔꯇꯦꯟꯗꯣ ꯄꯤꯗꯦꯕ ꯀꯣ ꯁꯦꯀꯦꯟꯗꯔꯤꯅꯤꯕ ꯑꯩꯈꯣꯏ ꯑꯩꯈꯣꯏ ꯏꯃꯥ ꯏꯃꯥ ꯕꯕꯥ ꯍꯥꯏꯕ ꯇꯥꯔꯦ ꯑꯩꯈꯣꯏ ꯑꯩꯈꯣꯏ ꯁꯣꯁꯥꯏꯇꯤ ꯍꯥꯏꯕ ꯇꯥꯔꯦ
ꯍꯣꯏ
ꯑꯗꯨꯒꯤ ꯁꯣꯁꯥꯏꯇꯤꯗ ꯑꯩꯈꯣꯏꯁꯦ ꯍꯧꯖꯤꯛꯐꯥꯎ ꯍꯤꯡꯔꯤꯒ ꯂꯩꯅꯦ ꯑꯗꯨꯃꯥꯏꯅ ꯑꯗꯨ ꯑꯣꯏꯔꯗꯤ ꯃꯅꯤꯄꯨꯔꯁꯦ ꯗꯤꯕꯂꯞ ꯑꯣꯏꯒꯦ ꯇꯧꯕꯗꯤ ꯈꯔ ꯋꯥꯗꯧ ꯃꯥꯜꯂꯦ ꯑꯗꯨꯝ ꯍꯧꯖꯤꯛ ꯐꯥꯎ ꯃꯅꯤꯄꯨꯔꯁꯦ ꯃꯣꯁ ꯑꯟꯗꯔ ꯗꯗꯤꯕꯂꯞꯇ ꯂꯩ ꯍꯥꯏꯕ ꯌꯥꯏꯀꯣ
ꯎꯝ ꯍꯣꯏ ꯆꯨꯝꯃꯦ ꯑꯗꯨꯗꯥ ꯑꯥ ꯑꯩꯈꯣꯏ ꯅꯣꯔꯠ ꯏꯁꯇ ꯍꯥꯏꯔꯗꯤ ꯗꯤꯀꯣ ꯎꯝ ꯃꯅꯤꯄꯨꯔꯁꯦ ꯎꯝ ꯅꯨꯄꯤ ꯀꯔꯤ ꯍꯥꯏꯁꯤꯔꯥ ꯅꯨꯄꯤꯅ ꯏꯖꯨꯀꯦꯁꯟꯒꯤ ꯄꯥꯔꯁꯦꯟꯗꯤ ꯌꯥꯝꯕꯅꯤꯀꯣ ꯁꯤ ꯃꯅꯤ ꯄꯨꯔꯁꯦ ꯑꯩꯈꯣꯏꯒꯤ ꯃꯅꯤꯄꯨꯔꯁꯦ ꯅꯣꯔꯠ ꯏꯁ ꯇ ꯀꯔꯤ ꯍꯥꯏꯁꯤꯔꯥ ꯏꯟꯗꯤꯌꯥꯗꯁꯨ ꯑꯗꯨꯝ ꯀꯔꯤ ꯍꯥꯏꯁꯤꯔꯥ ꯆꯤꯡꯉꯤꯗ ꯃꯅꯤꯄꯨꯔꯁꯦ ꯑꯗꯨꯝ ꯆꯥꯟꯈ꯭ꯔꯦ ꯍꯥꯏꯕꯗꯤ ꯅꯨꯄꯤꯅ ꯏꯖꯨꯀꯦꯁꯟ ꯌꯥꯝꯕꯗꯣ ꯑꯩꯈꯣꯏ ꯑꯩꯈꯣꯏ ꯑꯁꯤ ꯃꯅꯤꯄꯨꯔꯗꯗꯤ ꯅꯨꯄꯤꯅ ꯀꯔꯤ ꯍꯥꯏꯁꯤꯔꯥ ꯄꯥꯏꯌꯦꯕ ꯁꯦꯝꯕ ꯍꯥꯏꯔꯀꯥꯟꯗꯗꯤꯀꯣ ꯅꯨꯄꯤꯅ ꯑꯗꯨꯝ ꯊꯕꯛ ꯂꯨꯕ ꯑꯗꯨꯝ ꯂꯥꯏꯔꯀꯥꯟꯗ ꯅꯨꯄꯤꯅ ꯆꯥꯡꯉꯒ ꯇꯥꯎꯋꯦꯗꯅ ꯀꯔꯤ ꯍꯥꯏꯁꯤꯔ ꯑꯗꯨꯝ ꯀꯔꯤ ꯑꯥ ꯑꯗꯨꯝ ꯄ꯭ꯔꯣꯕ꯭ꯂꯦꯝꯁꯀꯨꯝꯕ ꯊꯣꯛꯄ ꯀꯥꯟꯗ ꯅꯨꯄꯤꯅ ꯑꯥ ꯀ꯭ꯔꯤ ꯁꯝ ꯃꯣꯏꯅ ꯍꯟꯅ ꯆꯪꯉꯒꯀꯣ ꯄ꯭ꯔꯣꯕ꯭ꯂꯦꯝꯁꯨ ꯃꯣꯏꯅ ꯁꯣꯜꯕ ꯇꯧꯋꯦ ꯑꯗꯨꯒ ꯅꯨꯄꯤ ꯁꯤꯗꯗꯤ ꯃꯅꯤꯄꯨꯔꯗꯗꯤ ꯅꯨꯄꯤꯅ ꯑꯗꯨꯝ ꯋꯥꯡꯉꯤꯗ ꯍꯥꯏꯔꯗꯤ ꯃꯣꯏꯅ ꯁꯨꯃꯥꯏꯅ ꯇꯥꯎꯕꯒꯤ ꯃꯅꯤꯄꯨꯔꯁꯦ ꯑꯁꯤꯐꯥꯎ ꯑꯁꯤꯒꯤ ꯏꯁꯇꯦꯠ ꯐꯥꯎ ꯑꯩꯈꯣꯏ ꯀꯥꯕꯅꯦꯀꯣ ꯅꯨꯄꯤꯅ ꯑꯁꯨꯃꯥꯏꯅ ꯇꯥꯎꯅꯨꯁꯦ ꯇꯗꯥꯥꯎꯗꯗꯤ ꯑꯩꯈꯣꯏ ꯃꯅꯤꯄꯨꯔꯁꯨ ꯌꯥꯝ ꯐꯠꯂꯔꯣꯏ ꯎꯝ ꯑꯣ ꯏꯁꯇꯦꯠ ꯃꯌꯥꯝ ꯍꯥꯏꯕꯗꯤ ꯁꯤꯇꯤꯁ ꯃꯌꯥꯝꯒ ꯆꯞ ꯃꯥꯟꯅꯔꯒ ꯂꯥꯛꯅꯤ ꯅꯨ ꯅꯨꯄꯥ ꯑꯁꯤꯅ ꯁꯨꯃꯥꯏꯅ ꯇꯧꯔꯗꯤ ꯍꯥꯏꯕꯗꯤ ꯅꯨꯄꯥ ꯐꯠꯇꯕ ꯃꯤꯌꯥꯝ ꯌꯥꯝ ꯂꯩꯌꯦꯕ ꯑꯗꯨ ꯑꯣꯏꯔꯁꯨ ꯑꯩꯈꯣꯏꯗꯤ ꯅꯨꯄꯤ ꯑꯣꯏꯕꯅꯤꯅ ꯑꯩꯈꯣꯏꯒꯤ ꯀꯔꯤ ꯍꯥꯏꯁꯤꯔ ꯍꯥꯛ ꯂꯩꯑꯦꯕꯀꯣ ꯑꯩꯈꯣꯏꯗ ꯑꯩꯈꯣꯏꯗꯁꯨ ꯁꯨꯃꯥꯏꯅ ꯇꯥꯎꯕ ꯑꯗꯨꯝ ꯃꯇꯝ ꯈꯔ ꯑꯗꯨꯝ ꯊꯦꯡꯅꯥꯏꯌꯦꯕ ꯃꯄꯥꯟꯒ ꯊꯣꯛꯔꯀꯥꯟꯗ ꯗ꯭ꯔꯦꯁ ꯀꯨꯝꯕ ꯁꯦꯠꯂꯒ ꯊꯣꯛꯂꯀꯥꯟꯗ ꯑꯩꯈꯣꯏꯕꯨ ꯀꯔꯤ ꯍꯥꯏꯁꯤꯔꯥ ꯑꯗꯨꯝ ꯅꯝꯕꯔꯒ ꯄꯤ ꯄꯤꯌꯣ ꯍꯥꯏ ꯁꯨꯃꯥꯏꯅ ꯀ꯭ꯔꯔꯤ ꯍꯥꯏꯁꯤꯔ ꯑꯗꯨꯝ ꯑꯩꯈꯣꯏ ꯅꯨꯡꯉꯥꯏꯇꯕ ꯕ ꯀ꯭ꯔꯤꯟꯁ ꯆꯥꯎꯕ ꯋꯥ ꯑꯃ ꯌꯥꯝ ꯉꯥꯡꯉꯤꯗꯅ ꯑꯗꯨ ꯑꯣꯏꯔꯁꯨ ꯑꯩꯈꯣꯏ ꯎꯝ ꯃꯣꯏꯗ ꯔꯤꯄ꯭ꯂꯥꯏ ꯇꯥꯎꯧꯕ ꯉꯝꯕꯗꯣ ꯑꯗꯨ ꯅꯨꯄꯤꯅ ꯁꯨꯃꯥꯏꯅ ꯎꯝ ꯃꯅꯤꯄꯨꯔꯁꯦ ꯄꯥꯏꯔꯗꯤ ꯑꯩꯈꯣꯏ ꯑꯁꯨꯃꯥꯏꯅ ꯇꯥꯎꯕ ꯉꯝꯃꯔꯣꯏꯅ ꯑꯩꯗꯤ ꯈꯂꯦ ꯑꯩꯗꯤ ꯌꯥꯝ ꯐꯥꯏꯌꯦꯅ ꯁꯨꯃꯥꯏꯅ ꯅꯨꯄꯤ ꯅꯨꯄꯥ ꯍꯥꯏꯕꯁꯦ ꯑꯩꯗꯤ ꯅꯨꯡꯉꯥꯏꯌꯦ ꯍꯥꯏꯕꯗꯤ ꯑꯁꯨꯃꯥꯏꯅ ꯇꯧꯔꯗ ꯑꯩꯈꯣꯏ ꯐ꯭ꯔꯤꯗ ꯆꯠꯄ ꯉꯝꯃꯔꯣꯏꯌꯦ ꯇꯥꯡꯅꯒꯨꯝꯕꯁꯨ ꯈꯔ ꯊꯦꯡꯕ ꯑꯣꯏꯔꯁꯨ ꯁꯨꯃꯥꯏꯅ ꯑꯩꯈꯣꯏ ꯑꯩꯈꯣꯏꯗꯤ ꯐ꯭ꯔꯤ ꯆꯠꯄ ꯐꯥꯡꯉꯦ ꯑꯗꯨꯒ ꯁꯨꯃꯥꯏꯅ ꯇꯥꯎꯟꯗꯗꯤ ꯆꯠꯄ ꯐꯪꯉꯔꯣꯏꯅ ꯑꯩꯗꯤ ꯈꯜꯂꯦ ꯑ ꯃꯅꯤꯄꯨꯔ ꯏꯗꯨꯨꯀꯦꯁꯟꯒꯤꯔꯣꯝꯗꯁꯨ ꯍꯥꯏꯔꯤꯁꯦ ꯅꯨꯄꯤꯅ ꯈꯔ ꯋꯥꯡꯉꯦ ꯑꯗꯨ ꯅꯨꯄꯤꯗ ꯏꯝꯄꯣꯔꯇꯦꯟꯁ ꯄꯤꯍꯟꯕꯗꯣ ꯑꯗꯨꯗ ꯆꯤꯡꯉꯦ ꯅꯣꯔꯠ ꯏꯁ ꯂꯣꯝꯗꯒꯤ ꯈ꯭ꯋꯥꯏꯗꯒꯤ ꯆꯥꯎꯕꯁꯦ ꯃꯅꯤꯄꯨꯔꯁꯨ ꯑꯗꯨꯗ ꯌꯥꯎꯋꯦ ꯑꯩꯗꯤ ꯌꯥꯝ ꯑꯗꯨ ꯁꯨꯃꯥꯏꯅ ꯇꯥꯎꯁꯦ ꯑꯩꯗꯤ ꯅꯨꯡꯉꯥꯏꯌꯦ ꯅꯨꯄꯥ ꯃꯤꯌꯥꯝ ꯅꯨꯄꯤꯕꯨ ꯁꯤꯠꯇꯕ ꯃꯤ ꯌꯥꯝ ꯂꯥꯛ ꯑꯗꯨ ꯑꯣꯏꯔꯁꯨ ꯑꯩꯈꯣꯏꯅ ꯋꯥ ꯉꯥꯡꯕ ꯀ ꯍꯥꯛ ꯂꯩꯑꯦ ꯑꯗꯨꯅ ꯅꯨꯡꯉꯥꯏꯌꯦ ꯃꯄꯥꯟꯗꯗꯤ ꯍꯥꯛ ꯂꯩꯑꯦ ꯍꯣꯏ ꯔꯨꯜꯁꯇꯤ ꯀꯔꯤ ꯍꯥꯏꯁꯤꯔ ꯎꯝ ꯂꯩꯑꯦ ꯑꯗꯨ ꯑꯣꯏꯔꯁꯨ ꯃꯣꯏ ꯐꯣꯡꯗꯣꯛꯄ ꯉꯝꯗꯕꯗꯣ ꯏꯝꯄꯣꯔꯇꯦꯟꯁ ꯃꯣꯏꯗ ꯄꯤꯗꯕꯒꯤꯅꯦꯕ ꯑꯗꯨꯗꯣ ꯐꯣꯡꯗꯣꯛꯄ ꯉꯝꯗꯕꯗꯣ ꯋꯥ ꯃꯌꯥꯝꯅ ꯉꯥꯡꯔꯁꯨ ꯀꯦꯁ ꯃꯣꯏꯒꯤ ꯃꯋꯥꯗꯨ ꯂꯥꯎꯗꯕꯒꯤ ꯃꯣꯏ ꯐꯣꯡꯗꯣꯛꯄ ꯉꯝꯗꯕꯅꯦꯕ ꯑꯁꯤꯗ ꯍꯥꯏꯔꯗꯤ ꯑꯩꯈꯣꯏ ꯐꯣꯡꯗꯣꯛꯄ ꯉꯝꯕꯗꯣ ꯑꯩꯈꯣꯏꯕꯨ ꯏꯝꯄꯣꯔꯇꯦꯟꯁ ꯄꯤꯕꯒꯤ ꯃꯣꯏꯒꯤ ꯃꯇꯥꯎ ꯁꯁꯨꯃꯥꯏꯅ ꯑꯩꯈꯣꯏꯅ ꯇꯥꯎꯔꯁꯨ ꯀꯔꯤ ꯍꯥꯏꯁꯤꯥ ꯑꯩꯈꯣꯏꯕꯨ ꯕꯦꯛ ꯇꯥꯎꯅꯤꯗꯅ ꯑꯗꯨꯒꯤ ꯁꯨꯝ ꯀꯣꯟꯐꯤꯗꯦꯟꯁ ꯂꯩꯕꯗꯣ ꯁꯨꯃꯥꯏꯅ ꯇꯥꯎꯋꯦ ꯑꯗꯨꯒꯤ ꯂꯧꯑꯣꯝꯗꯗꯤ ꯌꯥꯝ ꯐꯥꯏꯌꯦ ꯑꯗꯨ ꯍꯣꯏ ꯑꯇꯣꯞꯄ ꯂꯣꯝꯗꯗꯤ ꯐꯠꯇꯦ ꯑꯗꯨꯔꯁꯨ ꯁꯤꯒꯤ ꯁꯥꯏꯠꯇꯗꯤ ꯑꯩꯗꯤ ꯐꯥꯏꯌꯦ ꯍꯥꯏꯅ ꯂꯥꯎꯋꯦ
ꯎꯝ
ꯅꯣꯏ ꯅꯣꯏꯁꯨ ꯑꯗꯨꯃꯥꯏꯅ ꯅꯣꯏꯒꯤ ꯑꯣꯄꯤꯅꯤꯌꯟꯁꯨ ꯅꯨꯡꯉꯥꯏꯔꯣꯅꯦ ꯑꯩ ꯑꯩꯗꯤ ꯁꯨꯃꯥꯏꯅ ꯈꯜꯂꯦ ꯑꯩꯅ ꯈꯟꯕꯗꯨꯗꯤꯀꯣ
ꯑꯥꯎ
ꯎꯝ ꯅꯣꯏꯁꯨ ꯃꯄꯥꯟ ꯍꯥꯟꯅ ꯊꯣꯛꯄꯅꯤꯅ